ꯍꯂꯣ
ꯇꯥꯕ꯭ꯔꯣ
ꯅꯨꯡꯁꯤ
ꯑꯁ ꯂꯣꯏꯔꯦꯗ ꯑꯩꯁꯦ ꯅꯪꯒꯤ ꯅꯨꯡꯁꯤꯔꯣ
ꯃꯤ ꯑꯩꯅ ꯄꯤꯖꯕꯅꯦ ꯅꯪꯕꯨ ꯅꯨꯡꯁꯤꯃꯟꯕꯒꯤ ꯍꯥꯏ ꯅꯨꯡꯁꯤ ꯍꯥꯏꯅ ꯊꯣꯟꯖꯕꯁꯤꯕꯨ ꯌꯥꯝ ꯀꯥꯏꯔꯕꯣ ꯑꯣ ꯉꯁꯤ
ꯑꯣ ꯑꯣ ꯀꯥꯏꯗꯦ ꯀꯥꯏꯗꯦ ꯅꯪꯁꯦ ꯃꯤ ꯈꯪꯅ ꯇꯕ ꯁꯤꯡꯕꯨꯁꯨ ꯋꯥꯔꯤ ꯁꯥꯟꯅꯕ ꯌꯥꯝ ꯍꯩꯔꯝꯒꯗꯕ ꯈ ꯃꯥꯜꯂꯦ
ꯃꯤꯑꯣꯏꯕꯁꯤꯗꯤ ꯁꯛ ꯈꯪꯅꯕ ꯈꯪꯅꯗꯕ ꯀꯩꯁꯨ ꯀꯥꯏꯗꯦ ꯀꯩꯅꯣ ꯅꯠꯇ꯭ꯔꯣ
ꯍꯣꯏꯅꯦ ꯃꯥꯅꯤ ꯃꯥꯅꯤ
ꯑꯗꯨꯅꯦꯕ ꯋꯥꯕꯨ ꯑꯗꯨꯝ ꯃꯤꯑꯣꯏꯕꯁꯤꯗꯤ ꯑꯗꯨꯝ ꯈꯪꯅꯔꯛꯀꯅꯤꯅ ꯑꯗꯨꯝ ꯁꯨꯃꯥꯏꯅ ꯁꯥꯟꯅꯔꯒꯀꯣ ꯈꯪꯅꯕ ꯃꯤ ꯈꯛꯇꯕꯨ ꯋꯥꯔꯤ ꯁꯥꯟꯅꯅꯤꯉꯥꯏ ꯍꯥꯏꯅ ꯁꯨꯃꯥꯏꯅ ꯔꯨꯜꯁꯨ ꯂꯩꯕ ꯅꯠꯇꯦ ꯑꯗꯣ ꯑꯗꯨ
ꯍꯩꯈ꯭ꯔꯦ ꯍꯩꯈ꯭ꯔꯦꯅ ꯋꯥ ꯉꯥꯡꯕꯗꯤ
ꯅꯠꯇ꯭ꯔꯣ ꯂꯩꯁꯥꯕꯤ ꯃꯆꯥ
ꯃꯥꯅꯦ ꯃꯥꯅꯦ ꯏꯄꯨ
ꯑꯁ ꯄꯨꯄꯨ ꯇꯥꯏꯇꯥꯜꯃꯇꯤ ꯄꯤꯕꯤꯈꯤꯅꯣꯍꯦ
ꯐꯔꯦ ꯐꯔꯦꯗꯤ ꯍꯣ ꯄꯥꯕꯨꯨꯡ
ꯄꯥꯕꯨꯡꯁꯨ ꯌꯥꯝ ꯉꯜꯂꯤꯗ
ꯌꯥꯔꯦ ꯑꯩꯒꯤꯗꯤ ꯄꯥꯕꯨꯡꯅ ꯆꯞ ꯆꯥꯒꯗꯕ ꯃꯥꯜꯂꯦ ꯑꯩꯗꯤ ꯑꯉꯥꯡꯅꯦ ꯌꯥꯝ
ꯅꯪ ꯍꯧꯖꯤꯛꯀꯥꯟꯅ ꯊꯟꯗ ꯂꯩꯕ꯭ꯔꯣ
ꯏꯊꯟꯗ ꯂꯩꯇꯦ ꯏꯃꯥꯟꯅꯕꯤꯁꯨ ꯂꯩꯌꯦꯦ
ꯑꯁ ꯏꯃꯥꯟꯅꯕꯤꯁꯨ ꯁꯛꯀ ꯐꯖꯔ ꯃꯗꯧ ꯃꯥꯥꯟꯅꯩꯀꯣ ꯅꯪ ꯃꯥꯟꯕꯒꯤ
ꯑꯩ ꯃꯥꯜꯂꯗꯤ ꯐꯖꯔꯔꯣꯏꯌꯦ ꯃꯥ ꯑꯗꯣ ꯑꯩ ꯃꯥꯟꯗꯕꯒꯤ ꯌꯥꯝ ꯐꯖꯕꯅꯦ
ꯑ
ꯏꯃꯥꯟꯅꯕꯤꯒ ꯈꯪꯅꯒꯦꯔꯣ
ꯅꯃꯥꯟꯅꯕꯤꯁꯨ ꯂꯩꯁꯥꯕꯤꯔꯣ
ꯑꯦꯁꯕꯤꯅꯦ ꯀꯩꯅꯣ
ꯈꯪꯅꯕ ꯌꯥꯏ ꯀꯩꯅꯣ
ꯈꯔꯣ ꯈꯪ ꯅꯥꯕꯒ ꯈꯪ ꯔꯒ ꯀꯣꯏꯅꯔꯒ ꯀꯔꯤ ꯀꯔꯤꯅ
ꯑꯦ
ꯍꯣꯏ ꯑꯗꯨꯗꯤ ꯑꯩ ꯑꯩꯕꯨꯁꯨ ꯈꯪꯉꯦꯕ ꯑꯗꯣ ꯏꯃꯥꯟꯅꯕꯤ ꯈꯪꯅꯥꯎꯋꯣ ꯍꯥꯏꯕꯗꯤꯅꯦ ꯑꯩꯅ ꯍꯥꯏꯕꯗꯤ ꯀꯣꯏꯕꯒꯤ ꯔꯣꯝꯗ ꯍꯥꯏꯕꯅꯦ
ꯑꯣ ꯅꯪꯅ ꯍꯥꯏꯕꯗꯤ ꯀꯣꯏꯅꯔꯣ ꯍꯥꯏꯕ꯭ꯔꯣ
ꯍꯣꯏ ꯈꯪꯅꯔꯒ ꯀꯣꯏꯅꯔꯣ ꯍꯥꯏꯕ
ꯑꯁ ꯀꯣꯏ ꯅꯥꯕ ꯁꯤꯗꯤ ꯈꯨꯗꯛꯇ ꯋꯥꯈꯜꯁꯦ ꯍꯥꯏꯕ ꯉꯝꯃꯣꯏꯅꯦ ꯊꯝꯃꯣꯏ ꯊꯝꯃꯣꯏ ꯊꯝꯃꯣꯏ ꯊꯝꯃꯣꯏ ꯊꯝꯃꯣꯏ ꯇꯤꯟꯅꯔꯀꯥꯟꯗ ꯅꯨꯡꯁꯤꯕꯁꯨ ꯄꯣꯛꯄꯅꯦ ꯀꯩꯅꯣ
ꯍꯃꯥ ꯅꯪꯗꯤ ꯅꯨꯡꯁꯤꯕꯗ ꯌꯥꯝꯅ ꯍꯩꯔꯝꯒꯗꯕ ꯃꯤ ꯃꯥꯜꯂꯦꯀꯣ
ꯑꯁ ꯑꯗꯨꯃꯛꯇꯤ ꯅꯠꯇꯦꯗ ꯑꯗꯨꯕꯨ ꯑꯩꯅ ꯈꯟꯖꯕꯗꯣ ꯍꯥꯏꯖꯕ ꯋꯥꯅꯤꯀꯣ
ꯑꯗꯣ ꯅꯪꯅ ꯈꯟꯖꯕ ꯍꯥꯏꯕꯗꯣ ꯑꯩꯅ ꯇꯥꯕꯗꯗꯤ ꯁꯤꯒꯨꯝꯕꯗ ꯌꯥꯝ ꯍꯩꯕ ꯃꯤ ꯑꯃ ꯃꯥꯅ ꯀ꯭ꯔꯦꯕ
ꯃꯥꯡꯕꯩ ꯋꯥꯅꯤ ꯑꯁꯦꯡꯕꯗꯨꯗꯤ ꯑꯣꯏꯗꯦ
ꯃꯊꯟ ꯇꯔꯣ
ꯍꯥꯏ ꯂꯩꯁꯥꯕꯤꯒ ꯁꯥꯟꯅꯕ ꯃꯇꯝꯗꯨꯗꯤ ꯏꯊꯟꯇ ꯑꯣꯏꯅ ꯂꯩꯖꯔꯦ
ꯎ ꯑꯗꯣ ꯅꯪ ꯍꯟꯗꯛ ꯕꯣꯜꯁꯦ ꯀꯅꯥꯕꯨ ꯁꯞꯄꯣꯔꯠ ꯇꯧꯕ꯭ꯔꯣ
ꯑꯩꯗꯤ ꯑꯩꯒꯤ ꯏꯃꯥꯟꯅꯕ ꯑꯃ ꯂꯩꯌꯦ꯫ ꯑꯥꯔꯖꯦꯟꯇꯤꯅꯥꯗꯒꯤ ꯑꯗꯨꯒꯤ ꯃꯥꯕꯨ ꯁꯄꯣꯠ ꯇꯧꯖꯕꯅꯤ꯫
ꯅꯣꯛꯅꯤꯉꯦ꯫ ꯅꯪ ꯀꯔꯤꯒꯤ ꯅꯪ ꯑꯥꯔꯖꯦꯟꯇꯤꯅꯥꯗ ꯈꯛꯇ꯭ꯔꯣ ꯂꯩꯕ?
ꯑꯩꯗꯤ ꯍꯣꯏ ꯏꯃꯥꯟꯅꯕꯗꯣ ꯑꯥꯔꯖꯦꯟꯇꯤꯅꯥꯅꯤ ꯑꯥꯔꯖꯦꯟꯇꯤꯅꯥꯗꯒꯤꯅꯦꯕ
ꯑꯣ!
ꯑꯗꯨꯒꯤ ꯃꯥꯕꯨ ꯑꯣꯏꯅ ꯐꯨꯜ ꯁꯞꯄꯣꯔꯠ ꯇꯧꯖꯔꯒꯦ
ꯑꯣ ꯑꯗꯨꯗꯤ ꯅꯪ ꯑꯥꯔꯖꯦꯟꯇꯤꯅꯥꯗ ꯆꯠꯂꯤꯀꯣ
ꯍꯣꯏ ꯅꯪꯗꯤ ꯅꯪꯗꯤ ꯏ ꯕ꯭ꯔꯥꯖꯤꯜ ꯔꯣꯝꯗ ꯆꯠꯀꯗꯧ ꯃꯥꯜꯂꯦ ꯅꯪ ꯃꯣꯏ ꯍꯥꯏꯕꯒꯤ
ꯕ ꯑꯩꯁꯤꯁꯨ ꯑꯥꯔꯖꯦꯟꯇꯤꯅꯥꯗ ꯏꯃꯥꯟꯅꯕ ꯑꯃ ꯌꯥꯎꯋꯦ꯫
ꯑꯩ ꯆꯠꯄꯒꯤ ꯆꯠꯄ ꯃꯥꯜꯂꯦꯗ ꯅꯪꯁꯦ꯫
ꯅꯠꯇꯦꯍꯦ ꯑꯗꯨꯒ ꯁ꯭ꯄꯦꯟꯗꯁꯨ ꯑꯃ ꯌꯥꯎꯕꯀꯣ꯫ ꯕ꯭ꯔꯥꯖꯤꯜꯗꯁꯨ ꯑꯃ ꯌꯥꯎꯕ꯫ ꯑꯗꯣ ꯃꯣꯏ ꯁꯞꯄꯣꯔꯠ ꯇꯧꯕꯤꯗ꯭ꯔꯗꯤ ꯅꯨꯡꯉꯥꯏꯔꯣꯏꯌꯦꯕ ꯑꯗꯨꯒꯤ ꯑꯩ
ꯍꯣꯏ ꯅꯪꯗꯤ ꯑꯉꯝ-ꯑꯉꯝꯕꯗꯗꯨꯝ ꯁꯞꯄꯣꯔꯠ ꯇꯧꯔꯣꯗ꯫
ꯆꯠꯂꯍꯦ ꯑꯗꯨꯒꯨꯝꯕ ꯃꯤ ꯅꯠꯇꯦ ꯑꯩꯒꯤ ꯀꯟ ꯇ꯭ꯔꯤꯅꯦ ꯑꯗꯨ ꯑꯍꯨꯝꯗꯣ꯫
ꯉꯝ-ꯉꯝ-ꯉꯝꯊꯣꯔꯛꯄ ꯀꯟꯇ꯭ꯔꯤꯕꯨꯗꯨꯝ ꯁꯞꯄꯣꯔꯠ ꯇꯧꯋꯣ꯫ ꯇꯥꯕ꯭ꯔꯣ ꯅꯨꯡꯁꯤ ꯑꯁ! ꯅꯪꯕꯨ ꯅꯨꯡꯁꯤ ꯀꯧꯕꯁ ꯍꯩꯅꯗꯦꯅꯦ ꯑꯩꯅ
ꯏꯁꯁ ꯑꯗꯣ ꯅꯪ -ꯅꯪ ꯀꯅꯥ- ꯀꯅꯥ ꯂꯩꯕ꯭ꯔꯣ?
ꯑꯩꯁꯦ ꯏꯊꯟꯇ ꯂꯩꯌꯦ ꯍꯧꯖꯤꯛꯇꯤ꯫
ꯑꯣ
ꯅꯊꯟꯇ ꯂꯩꯔꯗꯤ ꯅꯪꯁꯦ ꯆꯥꯛ ꯊꯣꯡꯕ ꯌꯨꯝꯒꯤ ꯊꯕꯛ ꯇꯧꯕ ꯅꯪꯅ ꯂꯣꯏꯟ ꯇꯧꯔꯝꯒꯅꯤꯀꯣ꯫
ꯑꯗꯨ ꯑꯗꯣ ꯍꯣꯏ ꯏꯊꯟꯇ ꯂꯩꯔꯕꯗꯤ ꯀꯔꯤꯗꯤ ꯎꯄꯥꯏ ꯂꯩ꯫
ꯍꯣꯏ ꯑꯗꯣ ꯀꯣ ꯑꯩ ꯋꯥ ꯑꯃ ꯍꯪꯒꯦꯀꯣ
ꯍꯣꯏ ꯍꯪꯉꯣ ꯍꯪꯉꯣ ꯅꯪꯒꯤꯗꯃꯛꯇ ꯄꯤꯒꯦ ꯎꯝ
ꯅꯨꯄꯤꯒꯤ ꯊꯕꯛ ꯏꯃꯨꯡꯒꯤ ꯊꯕꯛ ꯂꯣꯏ ꯄꯨꯔꯒ ꯇꯧꯕꯁꯦ
ꯍꯣꯏ
ꯀꯃꯥꯏꯟ ꯇꯧꯒꯦ ꯅꯨꯡꯉꯥꯏꯕ꯭ꯔꯣ? ꯋꯥꯕ꯭ꯔꯣ?
ꯏꯃꯨꯡꯗ ꯂꯩꯔꯒ ꯁꯨꯕꯅꯤꯅꯀꯣ ꯌꯥꯝ ꯋꯥꯕꯗꯤ ꯑꯣꯏꯗꯦ꯫
ꯑꯣ ꯑꯗꯨꯕꯨꯗꯤ ꯅꯊꯟꯇꯒꯤ ꯇꯧꯕꯒꯤꯅꯤꯗ꯫
ꯁꯤ-ꯏ-ꯁꯦ
ꯃꯥꯅꯤ ꯀꯩꯅꯣ ꯏꯁ ꯅꯪꯅ ꯆꯥꯕꯤꯕ ꯄ꯭ꯂꯦꯠ ꯑꯃꯈꯇ ꯐꯦꯡꯕꯗꯨꯕꯨ
ꯌꯥꯝ ꯆꯨꯝꯃꯦ ꯆꯨꯝꯃꯦ ꯆꯨꯝꯃꯦ꯫ ꯅꯪꯅ ꯍꯥꯏꯔꯛꯄꯁꯤꯗꯤꯀꯣ ꯂꯣꯏꯅ ꯆꯨꯝꯕ ꯉꯥꯛꯇ
ꯆꯨꯝꯕꯅꯤ ꯃꯦ ꯆꯨꯝꯃ ꯑꯗꯣ ꯅꯪ ꯆꯦꯡꯀ ꯆꯦꯡꯀꯨꯝꯃꯗꯤ ꯈꯞꯄ ꯍꯩꯕ꯭ꯔꯥ?
ꯑꯁ ꯆꯦꯡꯒꯝꯕꯗꯤ ꯈꯞꯄ ꯍꯩꯗ꯫ ꯑꯉꯥꯡ ꯑꯣꯏꯔꯤꯉꯩꯗ ꯄꯪꯈꯥ ꯄꯪꯈꯥꯞ ꯄꯛꯄꯒꯤꯀꯣ ꯂꯣꯏꯅ ꯍꯩꯈ꯭ꯔꯦ ꯍꯧꯖꯤꯛꯇꯤ
ꯑꯣ ꯑꯁ ꯅꯪ ꯅꯪꯗꯤ ꯃꯊꯟꯇ ꯂꯩꯕꯒꯤ ꯊꯕꯛ ꯇꯧꯕꯤꯕ ꯃꯇꯦꯡ ꯄꯥꯡꯕꯤꯕ ꯂꯩꯇꯕꯒꯤ ꯅꯪ ꯃꯊꯟꯇ ꯂꯣꯏ ꯇꯧꯔꯕꯒꯤ ꯊꯕꯛ ꯂꯣꯏ ꯈꯪꯉꯅꯤꯀꯣ
ꯍꯪꯉꯦ ꯑꯗꯨꯒꯤꯅꯤ ꯅꯪ ꯁꯨꯛ ꯋꯥ ꯋꯥꯅꯤꯡꯉꯥꯏ ꯂꯩꯇ꯭ꯔꯦ ꯅꯨꯡꯁꯤ
ꯑꯩꯃ ꯁꯤꯗꯤ ꯇꯞꯅ ꯇꯞꯅ ꯑꯩꯁꯦ ꯄꯥꯝꯃꯛꯀꯦ ꯇꯧꯔꯤꯀꯣ
ꯄꯝꯃ ꯀꯦ ꯇꯧꯔꯨꯅꯨ ꯄꯥꯝꯈ꯭ꯔꯣ
ꯄꯥꯝꯃꯛꯀꯦ ꯇꯧꯋꯦ ꯑꯩꯁꯦ ꯌꯥꯝ ꯈꯔ ꯌꯥꯝ ꯇꯟꯕ ꯃꯤꯗꯤ ꯅꯠꯇꯦꯀꯣ ꯑꯗꯨꯣꯏꯁꯨ ꯅꯨꯄꯥꯁꯤꯡ ꯁꯨꯃꯥꯏꯅ ꯊꯕꯛ ꯌꯥꯝ ꯀꯟꯕ ꯃꯤꯁꯤꯡ ꯁꯤꯡꯕꯨ ꯌꯥꯝ ꯁꯥꯛꯆꯕ ꯍꯥꯏꯇꯥꯔꯦ
ꯑꯠ ꯅꯪꯗꯤ ꯌꯥꯝ ꯅꯨꯄꯥ ꯊꯤꯕ ꯍꯩꯒꯅꯤ ꯑꯗꯨꯗꯤ
ꯑꯩꯗꯤ ꯅꯨꯄꯥꯅ ꯌꯥꯝ ꯇꯜꯂꯒ ꯂꯩꯕꯗꯣ ꯄꯥꯝꯗꯦ ꯑꯩꯗꯤ ꯅꯨꯄꯥ
ꯑꯩꯈꯣꯏꯗꯤ ꯇꯟꯕ ꯍꯥꯏꯕ ꯋꯥꯍꯩꯁꯦ ꯑꯩꯈꯣꯏ ꯄꯨꯟꯁꯤꯗ ꯁꯁꯨꯛ ꯍꯩ ꯍꯥꯏꯅꯗꯦꯅꯦ
ꯅꯣꯛꯅꯤꯡꯉꯦ ꯅꯪ ꯁꯤ ꯅ ꯁꯤꯅꯤ ꯌꯥꯝ ꯍꯩꯌꯦꯕ ꯑꯩꯗꯤ ꯊꯥꯖꯗꯦꯗ ꯊꯕꯛꯇ ꯀꯃꯥꯏꯅ ꯇꯧꯔꯝꯗꯣꯏꯔꯀꯣ
ꯆꯤꯟ ꯍꯩꯕꯁꯦ ꯋꯥꯈꯜꯗꯒꯤ ꯊꯣꯛꯈ꯭ꯔꯕꯅꯦ ꯑꯗꯨ ꯍꯔꯗꯤ ꯊꯛꯛꯁꯨ ꯑꯗꯨ ꯍꯩ
ꯁꯨ ꯑꯁꯃꯥꯏꯅ ꯍꯥꯏꯌꯦ ꯆꯤꯟ ꯌꯥꯝ ꯍꯩꯕ ꯃꯤꯁꯤꯡꯁꯦ ꯁꯤꯟ ꯅꯜꯋꯥꯣ ꯏꯝꯃꯦ ꯍꯥꯏ ꯊꯕꯛꯇꯣ ꯍꯩꯇ꯭ꯔꯁꯨ ꯆꯤꯟꯗꯒꯤ ꯂꯣꯏ ꯉꯝꯃꯒ ꯆꯠꯈ꯭ꯔꯅꯤ ꯍꯥꯏ ꯃꯣꯏ ꯊꯕꯛ ꯑꯁꯦ ꯍꯩꯒꯟꯗꯦ ꯍꯥꯏꯕ
ꯑꯩꯕꯨ ꯀꯔꯤ ꯑꯣꯏꯅ ꯀꯧꯒꯅꯤ ꯆꯤꯟꯍꯩ ꯍꯥꯏꯒꯗꯧꯕꯔ
ꯑꯗꯨꯒꯨꯝꯕ ꯃꯤꯕꯨꯗꯤꯅꯦ
ꯍ
ꯑ ꯀꯩꯅꯣ ꯍꯥꯏꯕꯅꯦ ꯎꯝ ꯀꯔꯤ ꯑꯁꯤ ꯀꯔꯤ ꯅꯪꯗꯤ ꯅꯆꯤꯟꯅ ꯍꯤꯡꯒꯅꯤ ꯅꯪꯗꯤ ꯀꯥꯏ ꯍꯥꯏꯅꯕ ꯂꯩꯗꯥꯏꯅꯦ
ꯑꯧ
ꯑꯗꯨꯒꯨꯝꯕ ꯃꯤꯗꯣ ꯑꯣꯏ
ꯑꯗꯨ ꯑꯣꯏꯔꯗꯤ ꯑꯩꯁꯨ ꯆꯤꯟꯅ ꯍꯤꯡꯕ ꯇꯥꯔꯦꯅꯦ
ꯍꯪꯒꯅꯤ ꯅꯪꯗꯤ ꯁꯣꯏꯗ꯭ꯔꯦ
ꯆꯤꯟ ꯈꯛꯇ ꯂꯩꯔꯤꯒꯩ ꯍꯤꯡꯕ ꯌꯥꯔꯘꯤ ꯀꯌꯥꯃꯨꯛ ꯅꯨꯡꯉꯥꯏꯒꯅꯤꯀꯣ ꯑꯩꯒꯤ ꯄꯨꯟꯁꯤꯁꯦ ꯑꯗꯨꯕꯨ ꯑꯁꯦꯡꯕꯗ ꯗꯤ ꯆꯤꯟ ꯈꯛꯇꯅ ꯍꯤꯡꯕ ꯌꯥꯔꯝꯗ꯭ꯔꯦ
ꯌꯥ ꯏ ꯏ ꯏ ꯌꯥꯗꯤ ꯌꯥꯗꯦꯕꯀꯣ ꯑꯗꯣ ꯍꯥꯏꯗꯤ ꯈꯔ ꯅꯨꯡꯉꯥꯏꯕ ꯐꯪꯕ ꯍꯥꯏꯕ ꯇꯥꯔꯦꯅꯦ
ꯑꯁ
ꯀꯣ ꯈꯔ ꯅꯨꯡꯉꯥꯏꯕ ꯐꯪꯉꯅꯤ ꯑꯗꯨꯒ ꯍꯣꯏ ꯈꯔ ꯅꯨꯡꯉꯥꯏꯕ ꯐꯪꯉꯅꯤ ꯑꯗꯨꯒ ꯑꯥ ꯑꯥ ꯀꯔꯃꯥꯏ ꯍꯥꯏꯗꯣꯏꯅꯣ ꯎꯝ ꯀꯩꯅꯣ ꯇꯧꯕꯗꯣ ꯍꯥꯏꯗꯤ ꯑꯥ ꯅꯨꯡꯉꯥꯏꯕ ꯐꯪꯡꯒꯅꯤꯀꯣ
ꯍꯣꯏ ꯑꯥꯎ
ꯎꯝ ꯐꯠꯇꯕꯗꯒꯤꯁꯨ ꯀꯣ
ꯑꯥ
ꯑꯣꯔ ꯎ ꯕꯦꯠ ꯂꯥꯛꯀꯨꯝꯕ ꯇꯥꯒꯗꯕꯗꯒꯤꯁꯨ ꯀꯣ
ꯑꯥ
ꯇꯧꯕ ꯈꯔ ꯉꯝꯒꯅꯤ ꯍꯥꯏꯕ
ꯉꯥꯛꯊꯣꯛꯄ ꯉꯝ
ꯍꯣꯏ ꯍꯣꯏ ꯉꯥꯛꯊꯣꯛꯄ ꯉꯝꯒꯅꯦꯕ
ꯑꯁ ꯅꯪꯒꯤꯁꯦ
ꯁꯤꯟ ꯌꯥꯝ ꯍꯩꯒꯅꯦꯕ ꯅꯣꯏꯁꯦ ꯈꯪꯕ꯭ꯔꯥ
ꯅꯪ ꯌꯥꯝ ꯉꯥꯡꯕ ꯍꯩꯀꯣ
ꯍꯣꯏ
ꯑꯩ ꯒꯥꯔꯤ ꯗ꯭ꯔꯥꯏꯚꯔ ꯃꯛꯇꯤ ꯅꯠꯇꯦ ꯂꯩꯊꯣꯛ ꯂꯩꯁꯤꯟꯕꯨꯗꯤ ꯍꯩꯒꯗꯧꯕ ꯃꯥꯜꯗꯦ
ꯑꯗꯨꯗꯤ ꯅꯪ ꯀꯣꯛꯁꯦ ꯈꯔ ꯋꯥꯠꯄ ꯑꯣꯏꯔꯝꯒꯅꯤ ꯀꯣꯛ ꯈꯔ ꯋꯥꯡꯕ ꯃꯤꯀꯣ ꯑꯗꯣ ꯆꯤꯟꯍꯩ ꯍꯩꯕꯕ ꯃꯤꯁꯤꯡꯗ ꯑꯗꯨꯅꯦ ꯅꯨꯡꯉꯥꯏꯒꯗꯕꯗꯤ ꯆꯤꯟ ꯍꯩꯔꯒ ꯀꯣꯛ ꯂꯩꯇ꯭ꯔꯗꯤ ꯌꯥꯗꯦꯍꯦ ꯑꯗꯨꯁꯨ
ꯑꯩꯖꯦ ꯑꯩꯁꯦ ꯆꯤꯟ ꯈꯛꯇ ꯍꯩꯕ ꯑꯣꯏꯔꯝꯃꯦꯅꯦ ꯑꯗꯨ
ꯅꯪꯁꯦ ꯀꯣꯛꯁꯦ ꯌꯥꯝ ꯋꯥꯡꯕꯗꯤ ꯅꯠꯇꯦꯗ
ꯍꯥꯉ
ꯈꯔꯗꯤ ꯑꯗꯨꯝ ꯌꯥꯏ ꯍꯥꯏꯔꯁꯤꯀꯣ
ꯑꯥ ꯈꯔ ꯌꯥꯏ ꯍꯥꯏꯁꯤꯀꯣ
ꯏꯕꯥꯅꯤ ꯋꯥꯔꯤ ꯁꯅꯥꯔꯒ ꯂꯩꯔꯕꯅꯤꯅ ꯅꯨꯡꯉꯥꯏꯇ꯭ꯔꯦꯕꯀꯣ ꯅꯪꯗꯤ ꯀꯣꯛ ꯂꯩꯇ ꯅꯠꯇꯦ ꯍꯥꯏꯕꯗꯣ ꯑꯗꯨꯒꯤꯅꯤꯗ
ꯀꯣꯛ ꯂꯩꯕꯁꯤ ꯅꯪ ꯑꯣꯏ ꯂꯩꯔꯝꯃꯤꯅꯦ ꯑꯗꯨꯗꯤ
ꯂꯩꯗꯦꯗ ꯑꯩꯁꯨ ꯅꯪꯉꯣꯟꯗ ꯑꯣꯏꯕꯒꯤ ꯄꯪꯉꯥꯡ ꯉꯥꯡꯕꯅꯤꯗ
ꯑꯦ ꯃꯤꯉꯣꯟꯗꯗꯤ ꯅꯪ ꯁꯨꯃꯥꯏꯅ ꯉꯥꯡꯗꯕ꯭ꯔꯣ
ꯃꯤꯉꯣꯟꯗꯗꯤ ꯑꯩꯗꯤ ꯌꯥꯝ ꯂꯦꯝꯃꯦ
ꯁꯥꯕꯁ ꯑꯗꯨꯗꯤ ꯑꯩꯕꯨ ꯈꯛꯇꯅꯦꯕ ꯅꯪꯅ ꯌꯥꯝ ꯂꯦꯝꯗꯔꯤꯁꯦ
ꯅꯪꯒꯤ ꯅꯇꯧꯗꯨꯅ ꯑꯩꯁꯦ ꯌꯦꯡꯕꯉꯝ
ꯑꯍꯦ ꯍꯦ ꯑꯍ ꯑꯍ ꯑꯍ ꯑꯍ ꯑꯩꯗꯦ ꯑꯗꯨꯁꯨ ꯆꯨꯝꯃꯤꯅꯦ ꯅꯪꯅ ꯉꯥꯡꯉꯤꯗꯨꯁꯨ ꯆꯨꯝꯃꯦ ꯂꯥꯟꯗꯦꯀꯣ ꯅꯪꯅ ꯉꯥꯡ ꯊꯣꯔꯛꯄꯗꫭ ꯁꯨꯛ ꯂꯥꯟ ꯂꯥꯟꯗꯦ
ꯍꯣꯏꯅꯦ ꯑꯩꯗꯤ ꯑꯆꯨꯝꯕ ꯈꯛꯇ ꯍꯥꯏ ꯍꯥꯏꯕꯗꯣ ꯑꯗꯨꯅꯦ ꯁꯤꯅꯤꯅꯦ
ꯅꯪꯅ ꯑꯆꯨꯝꯕ ꯈꯛꯇ ꯉꯥꯡꯕ ꯕꯒꯤꯅꯤꯅꯦ ꯑꯩꯅ ꯊꯝꯃꯣꯏꯁꯤꯗ ꯄꫭꯔꫭꯛ ꯄꫭꯔꫭꯛ ꯆꯥꯛꯏꯁꯤ
ꯑꯣ ꯅꯪꯁꯦ ꯑꯩꯉꫭꯟꯗ ꯌꯥꯝ ꯆꯥꯎꯕ ꯃꯥꯜꯂꯤꯀꫭ
ꯉꯥꯎꯕ ꯈꯛꯇ ꯅꯠꯇꯔꯤꯅꯦ ꯆꯥꯛꯑꯒ ꯂꯩꯔꯕꯅꯤꯅꯦ
ꯋꯥꯎ ꯑꯩꯗꯤ ꯆꯥꯛꯍꯟꯈꯤꯗꫭꯏꯅꯦ
ꯆꯥꯛ ꯍꯟꯈꯤꯒꯦ ꯍꯥꯏꯕꯔꫭ
ꯍꫭꯏꯅꯦ ꯄꯔꫭꯛ ꯄꯔꫭꯛ ꯄꯔꫭꯛ ꯆꯥꯛꯇꯔꯤ ꯐꯥꯎ ꯌꯥꯗꯦꯕ ꯑꯩꯗꯗꯤ ꯑꯩ ꯑꯩꯉꯣꯟꯗꯗꯤꯀꯣ
ꯍꯣꯏ
ꯏꯆꯪ ꯆꯪꯍꯜꯂꯣꯏꯕ ꯑꯩꯕꯨ ꯄꯔꫭꯛ ꯄꯔꫭꯛ ꯆꯥꯛꯑꯦ ꯍꯥꯏꯕ ꯀꯥꯟꯗꯀꯣ
ꯍꫭꯏ
ꯑꯗꯨꯒꯨꯝꯕ ꯃꯤꯗꯣ ꯄꯥꯝꯕ ꯑꯩꯅ ꯈꯤꯇꯪ ꯆꯥꯛꯑꯒ ꯇꯣꯛꯈ꯭ꯔꯗꯤ ꯇꯜꯂꯦꯕ ꯆꯥꯛꯂꯤꯉꯩꯗ ꯑꯗꯨꯝ ꯆꯥꯛꯁꯤꯟꯕꯗꯣ
ꯍꯥ ꯍꯥ ꯍꯥ ꯑꯍ ꯑꯍ ꯍ ꯍ ꯍ ꯆꯥꯛꯍꯜꯂꫭ ꯄꯔꫭꯛ ꯄꯔꫭꯛ ꯄꯔꫭꯛ ꯆꯥꯛꯂꯛꯄ ꯃꯇꯝꯗ ꯅꯪꯅ ꯑꯩꯉꯣꯟꯗ ꯑꯃꯨꯛ ꯇꯨꯁꯤꯜꯂꯛꯄ ꯑꯁꯤ ꯑꯗꯨ ꯑꫭꯏ
ꯍꯣꯏꯅꯦ ꯑꯗꯨꯃꯥꯏꯅ ꯇꯨꯋꯦ ꯑꯩꯗꯤ ꯃꯤꯁꯦ
ꯍꫭꯏ ꯑꯗꯨꯗꯤ ꯏꯕꯥꯅꯤꯁꯦ ꯌꯥꯝ ꯆꯥꯟꯅꯔꯦꯅꯦ
ꯏꯁ ꯑꯁꯦꯡꯕꯒꯤꯔꯣ
ꯐꯥꯒꯤ ꯅꯠꯇꯦꯅꯦ ꯑꯁꯦꯡꯕꯅꯤꯅꯦ ꯑꯩꯅ ꯉꯥꯡꯉꯤꯁꯦ
ꯍꯨ ꯐꯖꯗ꯭ꯔꯦꯗ ꯅꯪꯁꯨ ꯑꯩꯅ ꯑꯩꯒꯤ ꯑꯁ ꯅꯪꯁꯦ ꯑꯁꯦꯡꯕ ꯑꯩꯕꯨ ꯌꯥꯝ ꯆꯥꯛꯈꯔꯕ ꯃꯥꯜꯂꯦ ꯑꯩꯅ ꯁꯨꯃꯥꯏ ꯁꯨꯃꯥꯏꯅ ꯍꯥꯏ ꯍꯥꯏꯔꯗꯤ ꯅꯪꯁꯦ ꯑꯁ ꯑꯩ ꯌꯥꯝ ꯄꯥꯝꯃꯦ ꯑꯗꯣ ꯑꯩꯁꯨ ꯌꯥꯝ ꯄꯥꯝꯃꯦ ꯑꯗꯨꯝ ꯍꯥꯏꯌꯦ
ꯊꯥꯖꯗꯕ ꯄꯨꯈ꯭ꯔꯤꯗꯁꯨ ꯉꯥ ꯂꯩ ꯍꯥꯏꯕꯗꯨꯅꯤꯀꯣ ꯅꯨꯡꯁꯤ